ꯍꯜꯂꯣ꯫
ꯍꯜꯂꯣꯖꯤ
ꯍꯥꯂꯣ
ꯇꯥꯕꯤꯕ꯭ꯔꯥ
ꯇꯥꯔꯕ꯭ꯔ ꯃꯔꯨꯞ
ꯇꯥꯏ ꯀꯩꯗꯧꯔꯒꯦ꯫
ꯃꯔꯨꯞꯄꯨ ꯀꯔꯝ ꯀꯔꯝ ꯄꯥꯜꯂꯤꯒꯦ ꯃꯔꯨꯞ
ꯑꯁ ꯅꯨꯡꯉꯥꯏꯕꯒꯤ ꯈ꯭ꯋꯥꯏ ꯃꯇꯣꯟꯗꯣ ꯅꯨꯡꯉꯥꯏꯕꯒꯤ ꯈ꯭ꯋꯥꯏꯗꯒꯤ ꯂꯣꯏꯔꯕ ꯃꯇꯣꯟꯗꯣ ꯑꯗꯨꯒꯤ ꯍꯦꯛ ꯃꯊꯛꯇꯅꯦ ꯑꯩꯅ ꯍꯧꯖꯤꯛ ꯂꯩꯔꯤꯖꯦ ꯃꯇꯣꯟꯗꯒꯤ ꯈ꯭ꯔ ꯍꯦꯟꯇꯣꯛꯏꯝ
ꯃꯇꯣꯟꯗꯩ ꯈꯔ ꯍꯦꯟꯒꯠꯂꯞ꯫ ꯄꯥꯏꯈꯠꯂꯤꯅꯦ
ꯕꯦꯔꯥ ꯊꯤ ꯇꯥꯔꯦꯍꯦ꯫ ꯈꯨꯅꯨꯡꯉꯥꯏꯖꯦ꯫
ꯍꯧꯖꯤꯛꯀꯥꯟꯁꯦ ꯀꯔꯝ ꯀꯔꯝ ꯂꯦꯜꯂꯤꯒꯦ ꯂꯥꯏꯐ꯫ ꯇꯥꯏꯜꯁꯤꯕꯣ꯫
ꯁꯦ ꯇꯨꯝꯃꯅꯤ꯫ ꯇꯨꯝꯃꯅꯤ ꯇꯨꯝꯃꯅꯤ ꯇꯨꯝꯕ ꯌꯥꯕ ꯇꯨꯝꯃꯅꯤ ꯍꯧꯒꯠꯂꯅꯤ ꯐꯣꯟꯁꯤ ꯌꯦꯡꯕ ꯌꯥꯕ ꯌꯦꯡꯉꯅꯤ ꯃꯤꯅ ꯆꯥꯛ ꯊꯣꯡꯉꯛꯑꯅꯤ ꯑꯃꯨꯛ ꯆꯥꯔꯅꯤ ꯐꯣꯟꯁꯤ ꯌꯦꯡꯕ ꯌꯥꯕ ꯑꯃꯨꯛ ꯌꯦꯡꯉꯅꯤ꯫ ꯑꯃꯨꯛ ꯇꯨꯝꯃꯅꯤ ꯁꯤꯗꯩꯩ ꯍꯦꯟꯕ ꯀꯔꯤꯝ ꯇꯧꯗꯦ ꯀꯥꯗꯩꯩ ꯃꯄꯥꯟ ꯐꯥꯎ ꯊꯣꯛꯇꯦ꯫
ꯑꯁꯤꯅ ꯇꯥꯛꯄꯗꯤ ꯏꯇꯥꯎꯁꯦ ꯑꯩꯈꯣꯏꯒꯤ ꯗꯥꯏꯔꯦꯛ ꯅꯨꯡꯉꯥꯏꯕꯒꯤ ꯅꯨꯡꯉꯥꯏꯕꯒꯤ ꯍꯦꯛ꯫ ꯃꯊꯛꯇꯨꯅꯦ ꯆꯨꯝꯃꯦꯅꯦ꯫
ꯅꯨꯡꯉꯥꯏꯕ ꯈ꯭ꯋꯥꯏꯗꯒꯤ ꯑꯔꯣꯏꯕ ꯅꯨꯡꯉꯥꯏꯕꯗꯣ ꯑꯗꯨꯒꯤ ꯍꯦꯛ ꯃꯊꯛꯇꯅꯦ ꯑꯩꯅ ꯂꯩꯔꯤꯁꯦ꯫
ꯎꯝ꯫
ꯍꯥꯏꯗꯤ ꯄꯟꯈꯩ ꯂꯩꯇꯒꯩ ꯅꯨꯡꯉꯥꯏꯔꯦ꯫
ꯄꯟꯈꯩ ꯂꯩꯇꯒꯩ ꯅꯨꯡꯉꯥꯏꯕꯗꯣ꯫
ꯏꯁ ꯐꯩ ꯐꯩ ꯅꯨꯉꯥꯏꯔꯤꯗꯣ꯫ ꯅꯨꯉꯥꯏ ꯂꯩꯒꯗꯝꯅꯤ ꯏꯇꯥꯎ꯫
ꯀꯩꯅꯣ ꯃꯤꯁꯤꯕꯨ ꯁꯛ ꯐꯖꯩ ꯈꯨꯗꯤꯡꯒꯤ ꯅꯣꯏꯊꯣꯛꯄ꯭ꯔꯥ꯫ ꯅꯣꯏꯕ ꯈꯔ ꯈꯔ ꯍꯦꯟꯒꯠꯄ꯭ꯔꯕ ꯁꯛ꯫ ꯐꯖꯕ ꯍꯦꯟꯀꯠꯂꯛꯄ ꯈꯨꯗꯤꯡꯒꯤ꯫
ꯁꯛ ꯐꯖꯕ ꯍꯦꯟꯒꯠꯂꯛ ꯈꯨꯗꯤꯡꯒꯤ ꯅꯣꯏ꯫ ꯂꯛꯄ꯭ꯔꯥꯕ
ꯎꯝ꯫
ꯑꯧꯗꯤ ꯈꯪꯗꯦꯅꯦ ꯑꯩ ꯁꯛꯊꯤ ꯚꯩꯔꯥ ꯀꯩꯅꯣ ꯁꯨꯝ ꯁꯣꯟꯖꯤꯜꯂꯛꯏꯁꯤꯅ꯫
ꯈꯦꯡꯗꯦ ꯑꯩ ꯐꯖꯈꯠꯂꯛꯄꯩꯔ ꯈꯪꯗꯦ
ꯑꯣ ꯑꯣ ꯑꯗꯨꯗꯤ ꯑꯩꯅ ꯑꯩꯅ ꯁꯣꯟꯖꯟꯂꯛꯏꯁꯤ ꯁꯛ ꯁꯨꯝ ꯊꯤꯖꯤꯜꯂꯛ
ꯑꯁ ꯑꯗꯨ ꯑꯣꯏꯔꯝꯒꯗ꯭ꯔꯥꯅ ꯑꯩꯅ ꯁꯨꯝ ꯈꯟꯕ ꯁꯨꯝ ꯑꯩꯒꯤ ꯋꯥꯈꯜꯅꯤꯀꯣ
ꯎꯝ꯫ ꯏꯇꯥꯎꯒꯤ ꯋꯥꯈꯜꯁꯦ ꯆꯨꯝꯃꯝꯕꯁꯨ ꯌꯥꯏꯗ ꯑꯗꯣ
ꯈꯟꯖꯕꯗꯣ
ꯏꯇꯥꯎꯗꯤ ꯃꯤ ꯅꯨꯄ ꯅꯨꯄꯤꯅꯁꯨ ꯉꯥꯎꯅꯩꯗꯅ ꯂꯥꯏꯔꯤꯛ ꯍꯥꯏꯔꯦ ꯍꯩꯗꯣꯛꯏ ꯂꯥꯏꯔꯤꯛ ꯍꯥꯏꯔꯦ ꯇꯤꯈꯠꯇ ꯍꯩ ꯅꯨꯄꯤꯅ ꯍꯥꯏꯔꯦ ꯇꯤꯀꯠꯇ ꯉꯥꯎꯋꯤ ꯑꯗꯒꯤ ꯚꯜꯆꯔꯁꯨ ꯍꯥꯠ ꯉꯝꯃꯤꯕꯅꯤꯗ
ꯑꯁ ꯑꯅꯤ ꯃꯨꯀꯇꯤ ꯁꯨꯔꯝꯃꯅꯤ꯫
ꯃꯤ ꯂꯩꯀꯥꯏ ꯑꯃ ꯆꯥꯛꯀꯧꯔꯤꯕꯅꯤ
ꯁ꯭ꯀꯨꯜꯗ ꯐꯪꯉꯦ ꯃꯤ ꯈꯨꯠ ꯆꯨꯝꯕꯗ ꯍꯥꯏꯅꯔꯤꯕ ꯅꯤ ꯅꯠꯇ꯭ꯔꯥ?
ꯍꯥꯏꯅꯩꯌꯦ ꯈꯔꯗꯤ ꯗꯨꯝ ꯃꯤꯅ
ꯇꯧꯔꯨ ꯃꯤꯅ ꯍꯥꯏꯅꯕꯗꯣ
ꯍꯣꯏ ꯂꯥꯏꯔꯤꯛ ꯐꯪꯉꯦ ꯇꯤꯛꯈꯠꯇꯅ ꯍꯩꯖꯤꯜꯂꯦ ꯍꯧꯖꯤꯛ ꯄꯥꯅꯤꯡꯉꯥꯏ ꯂꯩꯇ꯭ꯔꯦ
ꯀꯥꯗ ꯂꯩ
ꯄꯥꯗ ꯂꯩꯔꯦ ꯍꯩ ꯄꯥꯕꯋꯥꯔꯦ ꯅꯠ
ꯍꯩꯇꯕꯤꯅ ꯄꯥꯕ ꯋꯥꯅꯦ
ꯄꯥ
ꯑꯗꯩ ꯄꯥꯕꯒꯤ ꯗꯔꯀꯥꯔ ꯀꯩꯁꯨ ꯑꯣꯏꯔꯛ ꯄꯥꯗ꯭ꯔꯒꯖꯨ ꯁꯨꯝ ꯍꯣꯏ ꯍꯩꯕꯅ ꯍꯦꯟꯖꯤꯜꯂꯛꯄꯤ
ꯍꯣꯏꯅꯦ ꯑꯗꯨꯗꯤ ꯗꯥꯏꯔꯦꯛ ꯀꯩꯅꯣꯅꯤꯅꯦ ꯑꯩꯈꯣꯏꯒꯤ ꯇꯥꯛꯄꯒ ꯍꯩꯕꯒ ꯇꯥꯛꯄꯒ ꯍꯩꯕꯒ ꯍꯩꯅꯤ ꯍꯩꯕꯅ ꯍꯤꯟꯖꯤꯜꯂꯛꯄꯗꯣ
ꯑꯣ ꯑꯣꯀꯦ ꯑꯗꯩ ꯑꯣꯖꯥꯅ ꯅꯪ ꯍꯩꯃꯜꯂꯦ ꯀꯣꯂꯦꯖ ꯂꯥꯛꯑꯅꯨ ꯒꯥꯏ ꯍꯥꯏꯕꯗꯣ
ꯎꯝ
ꯍꯩꯃꯜꯂꯦ
ꯑꯦꯁ ꯑꯩ ꯊꯤꯟꯅ ꯐꯥꯎꯕꯤꯅꯤꯍꯦ ꯈ꯭ꯋꯥꯏꯗꯒꯤ ꯐꯥꯎꯕ ꯑꯣꯖꯥꯅꯦ ꯑꯩꯅ ꯑꯣꯏꯔꯝꯃꯤ
ꯎꯝ ꯑꯗꯩ ꯑꯦꯛꯖꯥꯝ ꯍꯥꯏꯔꯦ ꯃꯤ ꯑꯦꯛꯖꯥꯝ ꯍꯥꯏꯁꯤ ꯑꯗꯨꯝ ꯍꯩꯕ ꯍꯩꯇꯕ ꯇꯦꯁ ꯇꯧꯔꯤ ꯅꯠꯇ꯭ꯔꯥ ꯅꯪ ꯀꯌꯥꯝ ꯍꯩꯔꯒꯦꯗꯣ ꯆꯥꯡꯌꯦꯡ ꯇꯣꯏꯅꯦ ꯅꯪꯒꯤꯗꯤ ꯑꯦꯖꯝ ꯑꯩ ꯊꯥ
ꯊꯥꯗꯔꯥꯁꯨ ꯌꯥꯔꯦꯅ ꯊꯥꯗ꯭ꯔꯦ ꯎꯝ ꯇꯨꯝꯃ ꯂꯩꯊꯣꯛꯄ
ꯃꯥꯅꯤ ꯃꯥꯅꯤ ꯃꯥꯅꯤ ꯃꯥꯅꯤ ꯍꯩꯔꯥ ꯂꯩꯔꯥ ꯄꯣꯠꯁꯤꯕꯨ ꯀꯩꯗꯧꯗꯧꯅꯣ ꯊꯥꯔꯒ ꯅꯠꯇ꯭ꯔꯥ
ꯑꯗꯨꯝ ꯌꯥꯔꯥꯕ ꯅꯠꯇꯔꯣ ꯑꯗꫭ ꯨꯎꯝ
ꯌꯥꯏꯗ ꯌꯥꯝ ꯊꯤꯅ ꯌꯥꯏꯗ
ꯈꯪꯗꯦꯅꯦ ꯂꯥꯏꯐ ꯁꯦ ꯁꯨꯃꯥꯏꯅ ꯁꯨꯝ ꯇꯧꯔ ꯂꯩꯔꯤꯖꯦ ꯅꯨꯡꯉꯥꯏꯃꯟꯗꯅ ꯈꯔ ꯋꯥꯏꯅꯤꯡꯉꯦ ꯎꯝ
ꯁꯨꯝ ꯅꯨꯡꯉꯥꯏꯔꯥꯈꯛꯇ ꯂꯩꯀꯥꯟꯗ ꯃꯒꯨꯟ ꯂꯩꯔꯛꯇꯦꯗꯅ
ꯅꯨꯡꯉꯥꯏꯕ ꯇꯜꯂꯛꯄꯗꫭ
ꯎꯝ
ꯑꯗꯨꯃꯥꯏꯅꯁꯨ ꯅꯨꯡꯉꯥꯏꯅꯔꯛꯄꯒꯤ ꯈꯔ ꯑꯋꯥꯕ ꯊꯕꯛꯀ ꯁꯨꯅꯤꯡꯉꯦ
ꯑꯣꯏꯅꯦ ꯑꯗꯨꯅꯦ꯫ ꯑꯣ ꯊꯕꯛ ꯀꯥꯡ ꯁꯨꯔ ꯈꯤꯇꯪ ꯋꯥꯅꯤꯡꯉꯛꯄꯗꯣ ꯋꯥꯔꯨꯔꯣꯏ ꯃꯤꯉꯣꯟꯅ ꯄꯩꯁꯥ꯫ ꯕꯤꯗ꯫ ꯑꯧꯅꯦ ꯅꯪ ꯄꯥꯝꯃꯩꯁꯦ꯫ ꯑꯦ ꯅꯩ ꯊꯕꯛꯇꯣ ꯑꯩ ꯋꯥꯕꯤꯒꯦ ꯄꯩꯁꯥꯗꯣ ꯑꯩ ꯄꯤꯕꯤꯒꯦ ꯒꯍꯥꯏꯕꯗꯣ
ꯎꯝ ꯄꯩꯁꯥꯁꯨ ꯄꯤꯒꯦ ꯊꯕꯛꯁꯨ ꯁꯨꯒꯦ ꯀꯥꯏꯅ
ꯍꯣꯏ ꯍꯣꯏ ꯍꯣꯏ ꯄꯩꯁꯥꯁꯨ ꯄꯤꯒꯦ ꯊꯕꯛꯁꯨꯨ ꯁꯨꯒꯦ ꯑꯗꯣ ꯍꯥꯏꯗꯤ ꯋꯥꯍꯟꯕꯒꯤ ꯄꯩꯁꯥ ꯄꯤꯒꯦ ꯍꯥꯏꯔꯒ
ꯎꯝ ꯕꯦꯔꯥꯅꯤ ꯌꯥꯗ꯭ꯔꯦꯍꯦ
ꯆꯩꯌꯦ ꯅꯨꯄꯤ ꯐꯪꯉꯦ꯫ ꯅꯨꯄꯤ ꯐꯪꯉꯦ ꯐꯖꯥ ꯐꯖꯥ ꯀꯣꯏꯁꯤꯜꯂꯤ꯫
ꯐꯖꯥ ꯐꯖꯥ ꯀꯣꯏꯁꯤꯜꯂꯤ
ꯂꯥꯏꯔꯤꯛ ꯐꯪꯉꯦ ꯇꯤꯛꯀꯠꯇ ꯍꯩꯁꯤꯜꯂꯤ ꯄꯩꯁꯥ ꯍꯥꯏꯔꯦ ꯇꯤꯀꯠꯇ ꯄꯥꯏ
ꯑꯁꯥ ꯕꯦꯔꯅꯦꯃꯤ ꯈꯜꯂꯨ ꯈꯜꯂꯨꯔ ꯑꯩ ꯂꯥꯏꯕꯛꯁꯦ ꯄꯨꯔꯥ ꯇꯟꯖꯝꯌꯥꯎ ꯖꯤꯜꯂꯦ ꯑꯗꯨꯃꯌ꯭ꯥꯝ ꯂꯥꯏꯕꯛ ꯐꯥꯔꯤꯗꯨꯗ ꯍꯌꯦꯡ
ꯕꯍꯥꯏꯔꯦ ꯗꯥꯏꯔꯦꯛ ꯁꯍꯣꯔ ꯗꯥꯏꯔꯦꯛ ꯁꯣꯍꯣꯔꯒꯤ ꯗꯥꯏꯔꯦꯛ ꯃꯇꯣꯟꯗꯅꯤ ꯂꯩꯗꯨꯁꯨ꯫
ꯄꯣꯝꯕ ꯃꯔꯛꯇ
ꯏꯇꯥꯎ ꯑꯩꯈꯣꯏ ꯌꯨꯝ ꯎꯕ ꯌꯦꯡꯉꯨ
ꯅꯣꯏꯌꯨꯝꯎꯗꯦ ꯈꯔꯥ ꯅꯦꯝꯕ꯭ꯔꯣ ꯅꯣꯏꯗꯨꯕꯣ
ꯑꯩꯈꯣꯏꯅ ꯈꯤꯇꯪ ꯅꯦꯝꯒꯤꯕꯩꯔ ꯑꯣ ꯍꯣꯏ ꯈꯔꯥ ꯅꯦꯝꯒꯤꯕꯩ ꯎꯗꯕ꯭ꯔꯥ ꯑꯗꯨꯗꯒꯤ
ꯕꯤꯜꯗꯤꯡ ꯃꯊꯣꯟ ꯀꯌꯥ ꯑꯣꯏꯒꯦ
ꯏꯇꯥꯎꯗꯤ ꯑꯩꯅ ꯎꯏꯌꯦ
ꯎꯍꯟꯍꯣꯏ ꯎꯍꯟ ꯊꯣꯛꯑꯦ ꯍꯥꯏꯕꯗꯤ ꯈ꯭ꯋꯥꯏ ꯃꯇꯣꯟꯗ ꯂꯩꯕ ꯍꯥꯏꯕꯁꯤꯗꯕꯨ ꯃꯌꯥꯝ ꯂꯣꯏꯎꯏꯗꯅ ꯃꯈꯥ ꯍꯥꯏꯕꯁꯤꯗꯤ ꯍꯦꯛ ꯌꯦꯡꯗꯔꯛꯄꯗ ꯁꯥꯥꯁꯦ ꯃꯤ ꯈꯨꯗꯤꯡꯃꯛꯅ ꯎꯗ꯭ꯔꯣ ꯑꯥ ꯆꯨꯝꯃꯦ ꯐꯖꯩ ꯑꯗꯨ ꯐꯖꯩ
ꯑꯗꯨꯅ ꯏꯇꯥꯎꯍꯣꯏꯁꯨ ꯎꯏꯌꯦꯕ꯫
ꯎꯝ ꯁꯥꯏꯖꯦ ꯎꯗꯔꯣ
ꯑꯦ ꯎꯔꯦ ꯎꯔꯦ ꯎꯔꯦ ꯎꯔꯦ꯫
ꯍꯥꯏꯗꯤ ꯏꯁ ꯈꯪꯗꯦꯗꯣ ꯈꯔ ꯑꯗꯨꯝ ꯈꯦꯠꯅꯩ ꯍꯥꯏ ꯇꯔꯦ꯫
ꯏꯇꯥꯎꯍꯣꯏꯅꯦ ꯑꯗꯨꯅꯗꯤ ꯍꯥꯏꯁꯦ ꯏꯇꯥꯎ ꯃꯤ ꯏꯇꯥꯎꯍꯣꯏ ꯏꯇꯥꯎꯍꯣꯏ ꯌꯨꯝꯗꯨ ꯀꯥꯕꯗ ꯃꯤ ꯈ꯭ꯋꯥꯥꯛ ꯅꯥꯔꯤꯅꯤꯗꯣ
ꯑꯁ ꯈꯋ꯭ꯥꯡ ꯅꯥꯏꯅ ꯍꯧꯖꯤꯛ ꯂꯤꯞ ꯑꯣꯏꯅ ꯀꯍꯜꯂꯩꯉꯣ ꯉꯥꯏꯍꯛꯇꯪ ꯁꯨꯝ ꯂꯦꯞꯄꯒ꯫ ꯍꯥꯏꯐꯦꯠꯇꯪꯗꯤ
ꯎꯝ ꯑꯦ ꯍꯦꯂꯤꯀꯨꯇꯔꯗ ꯄꯥꯈꯠꯄꯗꯤ ꯀꯩ ꯀꯥꯏ꯫
ꯂꯤꯚ ꯇꯣꯡꯅꯤꯡꯗꯕ ꯀꯥꯡꯒꯨꯒꯤꯅ꯫
ꯑꯣꯀꯦ ꯑꯣꯀꯦ ꯍꯦꯂꯤꯀꯨꯞꯇꯔ ꯄꯥꯏꯈꯠꯂꯛꯒ ꯃꯊꯛꯇ ꯍꯦꯂꯤꯄꯦꯗ ꯂꯩꯌꯦꯕ
ꯂꯩꯑꯦ ꯑꯍꯨꯝ ꯂꯩ
ꯏꯁ ꯑꯗꯨꯗꯤ ꯏꯇꯥꯎ ꯃꯨꯛꯀꯦꯖ ꯑꯃꯕꯅꯤꯒꯤ ꯌꯨꯝꯒ ꯎꯅꯔꯝꯃꯅꯤꯅꯦ
ꯑꯁ ꯃꯥꯏꯗꯨꯁꯨ ꯀꯌꯥ ꯎꯗꯦ ꯂꯩꯆꯤꯟꯒꯤ ꯃꯈꯥꯗ ꯂꯩ꯫
ꯑꯣ ꯃꯥꯅꯦ
ꯌꯨꯝꯗꯣ ꯂꯩꯆꯤꯟꯒꯤ ꯃꯈꯥꯗ ꯂꯩꯕ ꯃꯥꯏꯗꯣ ꯕꯔꯨꯁꯀꯂꯤꯐꯥ ꯍꯥꯏꯐꯦꯠ ꯌꯦ ꯑꯗꯨꯐꯥꯎ ꯈꯤꯇꯪ ꯁꯦꯛꯐꯥꯠꯇꯦ
ꯑꯣ ꯏꯇꯥꯎ ꯍꯣꯏꯗꯤ ꯁꯍꯔꯒꯤ ꯅꯤꯡ ꯅꯤꯜ ꯈꯣꯡꯕꯗꯨꯗꯤ ꯇꯥꯔꯝꯃꯔꯣꯏ ꯄꯂ꯭ꯦꯟ ꯄꯥꯏꯕꯩ ꯅꯤꯟ ꯑꯣꯏꯅ ꯇꯥꯔꯃꯅꯤ
ꯎꯝ ꯖꯦꯠ ꯄꯂꯦꯟ ꯄꯥꯏꯕꯩ ꯃꯈꯣꯟꯁꯤꯅ ꯉꯣꯉꯥ ꯉꯣꯉꯥ ꯇꯨꯝꯕꯥꯝꯒ ꯑꯗꯨꯅ ꯑꯩ ꯇꯟꯗꯅ ꯑꯥ ꯃꯈꯥꯗꯥ ꯀꯨꯝꯗꯔꯥ
ꯈꯦꯠꯀꯦ ꯇꯧꯔꯛꯇ꯭ꯔꯣ ꯏꯇꯥꯎ ꯍꯣꯏ ꯌꯨꯝꯗꯣ
ꯑꯁ ꯊꯤ ꯐꯥꯏꯔꯤ ꯉꯩꯗ ꯒꯥ ꯍꯨꯝꯒꯔ꯭ꯤ ꯄꯣꯠꯅꯤꯗ
ꯃꯤ ꯑꯦꯌꯔ ꯍꯣꯁꯇꯦꯁ ꯀꯥ ꯃꯤꯆꯤ ꯈꯠꯅꯗꯔꯣ
ꯎꯝ
ꯑꯩꯒꯤ ꯅꯨꯡꯁꯤꯕꯤꯅꯦ ꯑꯩꯇꯕꯨ ꯉꯥꯏꯔꯤꯕ ꯑꯗꯣ ꯑꯩꯅ ꯁꯨꯛꯌꯦꯡ ꯌꯦꯡꯗꯕ꯫
ꯍꯣꯏꯅꯦ ꯑꯗꯨꯅꯦ ꯀꯔꯤꯅꯣ ꯌꯥꯏ ꯍꯧꯖꯤꯛ ꯀꯃꯥꯏꯅ ꯌꯦꯡꯗꯣꯏ ꯅꯠꯇ꯭ꯔꯣ? ꯁꯨ ꯃꯤ ꯄꯩꯁꯥ ꯄꯥꯏꯕꯒ ꯃꯣꯏ ꯃꯣꯏꯅ ꯃꯣꯏꯅ ꯂꯥꯝ ꯌꯥꯕ ꯃꯤ ꯅꯠꯇꯦꯕ꯫
ꯀꯔꯤꯅꯣ ꯈꯦꯠꯅꯗ꯭ꯔꯣ ꯊꯥꯛꯇꯣ ꯃꯣꯏꯒ ꯑꯩꯒꯗꯤ?
ꯍꯣꯏ ꯃꯤꯁ ꯌꯨꯅꯤꯚꯔꯁꯅ ꯏꯔꯥꯡ ꯇꯧꯁꯦ ꯍꯥꯏꯕꯗ ꯌꯥꯗ꯭ꯔꯤꯕꯅꯦꯕꯅꯦ ꯏꯇꯥꯎ ꯑꯩꯗꯤ꯫
ꯃꯤꯁ ꯌꯨꯅꯤꯚꯖꯇꯣ ꯊꯥꯕꯜ ꯆꯣꯡꯕꯗ ꯄꯥꯏꯊꯦꯛꯏꯅꯤ꯫
ꯃꯥꯅꯦ ꯑꯗꯨꯗꯕꯨ ꯀꯃꯥꯏꯅ? ꯃꯣꯏ ꯃꯆꯥ ꯃꯁꯨ ꯃꯣꯏꯅ ꯍꯥꯏꯔ ꯀꯃꯥꯏꯅ ꯌꯥꯗꯣꯏꯅꯣ?
ꯎ ꯍꯥꯏꯗꯤ ꯌꯥꯊꯣꯛꯀꯦꯕꯣ ꯂꯦꯕꯦꯜꯗꯣ꯫ ꯍꯥꯌꯦꯡ ꯌꯥꯔ ꯌꯥꯔ ꯑꯃꯨꯛ ꯃꯣꯏ ꯈꯦꯠꯅꯔꯛꯑꯒꯗꯤ ꯇꯜꯂꯤꯗꯅ꯫
ꯍꯣꯏꯅꯦ ꯂꯦꯚꯦꯜꯗꯣ ꯈꯔ ꯀꯨꯝꯊꯩꯗꯅ꯫
ꯎꯝ꯫
ꯍꯥꯏꯗꯤ ꯗꯣꯂꯥꯟ ꯋꯥꯡꯅ ꯀꯥꯕꯗꯣ ꯗꯣꯂꯥꯟ ꯋꯥꯡꯅ ꯁꯥꯏꯗꯣ ꯏꯇꯥꯎ ꯌꯨꯝꯗꯣ ꯈꯔ ꯅꯦꯝꯅ ꯁꯥꯖꯦꯒ ꯍꯥꯏꯕꯒ ꯆꯞ ꯃꯥꯟꯅꯈ꯭ꯔꯦꯕ꯫
ꯎꯝ ꯃꯅꯔꯦ ꯃꯅꯔꯦ ꯑꯗꯨ ꯇꯟꯒꯤꯕ ꯍꯥꯏ ꯇꯥꯔꯦ꯫
ꯑꯗꯨ ꯍꯦꯟꯅ ꯋꯥꯡꯈꯠꯈꯤꯕ ꯑꯣꯏꯔꯒꯗꯤ ꯌꯥꯕ ꯅꯦꯝꯗꯔꯛꯄꯗꯣ꯫ ꯄꯥꯃꯛꯇ ꯍꯥꯏꯇꯥꯔꯦ꯫
ꯍꯣꯏꯅꯦ ꯍꯣꯏꯅꯦ꯫ ꯀꯥꯒꯗꯤ ꯋꯥꯡ ꯋꯥꯡ ꯀꯥꯅꯤꯡꯉꯤꯗꯅ꯫
ꯁꯤꯗꯤ ꯃꯤꯑꯣꯏꯕꯒꯤ ꯍꯧꯅꯁꯥ ꯍꯥꯏꯗꯨꯅꯤꯗ꯫
ꯑꯩꯈꯣꯏꯒꯤ ꯃꯥꯅꯦ ꯃꯥꯅꯦ ꯃꯥꯎꯟ ꯑꯦꯚ꯭ꯔꯦꯁ ꯃꯥꯎꯟ ꯑꯦꯚ꯭ꯔꯦꯁ ꯏꯁ ꯀꯥꯔꯨꯔꯒ ꯑꯁꯤ ꯀꯧꯕ꯭ꯔꯨ ꯀꯥꯎ ꯑꯗꯨꯗꯤ ꯀꯅꯥꯝ ꯀꯥꯅꯤꯡꯉꯣꯏꯕ꯫
ꯑꯣ ꯑꯗꯨꯗ ꯅꯠꯇ꯭ꯔꯒꯁꯨ ꯍꯥꯏꯗꯤ ꯊꯤ ꯈꯦꯠꯅꯈ꯭ꯔꯌꯦꯕ ꯁꯨꯝ ꯑꯋꯥꯡꯕꯗ ꯁꯨꯝ ꯆꯠꯈꯠꯈꯤꯕ ꯑꯣꯏꯔꯗꯤ ꯐꯕ꯫
ꯍꯣꯏꯅꯦ꯫
ꯑꯅꯦꯝꯕꯗ ꯗꯛ ꯍꯟꯊꯔꯣ ꯍꯥꯏꯕꯗꯨꯗꯤ ꯐꯟꯂꯥꯎ ꯆꯣꯡꯗꯔꯁꯨ ꯈ꯭ꯋꯥꯡ ꯇꯦꯛꯀꯅꯤꯅ꯫
ꯃꯥꯅꯦ ꯑꯗꯨꯅꯦ ꯍꯥꯏꯁꯦ꯫ ꯁꯣꯝꯗ ꯁꯣꯝꯗ ꯃꯤ ꯏꯇꯥꯎ ꯍꯣꯏꯗꯤ ꯏꯁꯄꯦꯁꯇ ꯄꯥꯏꯔ ꯂꯩꯔꯕꯅꯤꯅꯦ꯫ ꯃꯤ ꯊꯥ ꯂꯩꯕꯥꯛ ꯀꯥ ꯁꯩ ꯍꯪꯒꯠ ꯍꯟꯗ
ꯏꯦ ꯀꯥꯏꯕꯇꯣ ꯑꯗꯨꯝ ꯑꯩꯈꯣꯏ ꯌꯨꯝꯊꯛꯇꯒꯤ ꯑꯗꯨꯝ ꯎꯔ ꯍꯥꯏꯇꯥꯔꯦ ꯄꯥꯏꯔꯤ ꯎꯝ ꯄꯥꯏꯈꯒ
ꯎꯝ ꯊꯥ ꯂꯩꯕꯥꯛꯒꯤ ꯏꯇꯥꯎ ꯊꯥ ꯑꯝꯗ ꯑꯅꯤ ꯑꯍꯨꯝꯂꯛꯇꯤ ꯀꯥꯏꯍꯦꯦꯟ ꯇꯥꯏ ꯆꯨꯝꯕ꯭ꯔꯅꯦ꯫
ꯃꯔꯤꯔꯛ ꯀꯥꯕꯁꯨ ꯌꯥꯎꯋꯦ ꯃꯔꯛꯇ ꯁꯨꯝ ꯏꯁꯥꯁꯦ ꯍꯥꯏꯐꯦꯠ ꯂꯨꯝꯁꯤꯜꯂꯦ ꯈꯣꯠꯂꯦ ꯅꯨꯡꯉꯥꯏꯇ꯭ꯔꯦꯒ ꯍꯥꯏꯔꯦ ꯐꯠ ꯂꯥꯎꯅ ꯃꯔꯤꯔꯛ ꯃꯉꯥꯒꯨꯝꯕ ꯀꯥꯞꯊꯣꯛ
ꯍꯣꯏ ꯁꯨꯇꯤ ꯇꯤ ꯀꯩꯀꯥꯂꯩꯒꯅꯤ ꯏꯇꯥꯎꯗꯤ ꯚꯦꯀꯦꯁꯟꯁꯤ ꯊꯥꯂꯕꯥꯛꯇ ꯑꯣꯏꯅ ꯆꯂꯤꯍꯥꯏꯅ ꯇꯥꯏꯕ
ꯇꯧꯋꯦ ꯑꯗꯨꯗ ꯑꯃꯨꯛ ꯅꯨꯡꯉꯥꯏꯇꯕꯁꯦ ꯈꯔ ꯂꯣꯟꯂꯤ ꯑꯣꯏꯕ꯫
ꯎꯝ ꯎꯝ ꯍꯥꯏꯗꯤ ꯏꯁꯥꯁꯦ ꯈꯔ ꯅꯥꯏꯇꯣꯝ ꯇꯥꯕꯗꯧꯅ ꯇꯧꯌꯦꯕ ꯍꯥꯏꯕꯗꯤ ꯊꯥꯂꯩꯕꯥꯛꯁꯤ ꯃꯤ ꯏꯀꯥ ꯀꯥꯅꯔꯛꯇꯕꯅꯤꯅꯀꯣ꯫
ꯑꯗꯩ ꯏꯇꯥꯎꯒꯨꯝꯕ ꯃꯤꯗꯣ ꯏꯔꯩ ꯂꯩꯇꯕꯅꯤꯅ ꯑꯃꯨꯛ ꯊꯥꯕꯥꯛꯁꯤꯗꯤ ꯑꯃꯨꯛ ꯀꯥꯗꯕ꯫
ꯑꯁ ꯑꯗꫭ ꯈꯤꯇꯪ ꯃꯤꯁꯦ ꯊꯥꯛ ꯈꯔ ꯋꯥꯈꯠꯍꯟꯅꯤꯡꯉꯦ ꯍꯥꯏꯇꯥꯔꯦ꯫
ꯢꯇꯥꯎ ꯑꯣꯏꯁꯨ ꯊꯥ ꯂꯩꯕꯥꯛꯇꯨ ꯀꯥꯕ ꯌꯥꯎꯒꯦ ꯀꯩꯅꯣ
ꯌꯥꯏꯌꯦ ꯌꯥꯏꯌꯦ ꯂꯥꯛꯑꯣ ꯀꯥꯁꯦ ꯎꯝ ꯃꯊꯪ ꯃꯊꯪ ꯆꯠꯄꯗ ꯌꯥꯏꯑꯦ ꯌꯥꯏ ꯌꯥꯎꯁꯦ ꯃꯅꯤꯡꯗ ꯃꯅꯤꯡꯗ ꯅꯠꯇ꯭ꯔꯁꯨ ꯑꯗꯨꯝ ꯅꯥꯀꯟ ꯅꯥꯀꯟ ꯂꯦꯞꯄ ꯑꯗꯨꯝ ꯀꯥꯃꯤꯟꯅ ꯌꯥꯏ ꯀꯩ
ꯍꯣꯏꯅꯦ ꯏꯇꯥꯎ ꯑꯗꯨꯅꯦ
ꯑꯗꯣ ꯈꯪꯗꯦ ꯅꯨꯡꯗꯤ ꯅꯨꯡꯉꯥꯏꯕ ꯑꯃꯔꯣꯝꯗꯁꯨ ꯅꯨꯡꯉꯥꯏꯇꯦ ꯍꯥꯏꯇꯥꯔꯦ
ꯏꯇꯥꯎꯗꯣ ꯄꯨꯡꯁꯦ ꯇꯥ ꯃꯥꯜꯂꯦ ꯏꯇꯥꯎ ꯑꯩ ꯊꯝꯃꯒꯦꯀꯣ ꯃꯊꯪ ꯑꯃꯨꯛ ꯇꯧꯔꯁꯤ
ꯎꯝ